ꯍꯜꯂꯣ ꯇꯥꯔꯕꯣ
ꯇꯥꯔꯦ ꯇꯥꯔꯦ
ꯎꯝ ꯑꯩꯈꯣꯏꯒꯤ ꯊꯦꯁꯤꯁ ꯅꯝꯕꯗꯣ ꯀꯣꯟꯅ ꯍꯌꯦꯡ ꯂꯣꯏꯔꯀꯥꯟꯗ
ꯍꯥꯥ
ꯑꯗꯨꯗꯁꯨ ꯄꯩꯁꯥ ꯌꯥꯝ ꯆꯪꯅꯤꯗꯅ ꯑꯩ ꯖꯤ ꯑꯥꯔ ꯑꯦꯐꯁꯨ ꯐꯥꯎꯗ꯭ꯔꯤꯗꯅ ꯍꯧꯖꯤꯛ ꯐꯥꯎꯅꯕꯕꯨꯗꯤ ꯇꯧꯗꯣꯏꯅꯦ ꯑꯗꯨ ꯑꯩꯁꯨ ꯑꯩꯅ ꯑꯁꯨꯝ ꯑꯩꯅ ꯍꯣꯠꯅꯗ꯭ꯔꯗꯤ ꯀꯅꯥꯅ ꯇꯧꯕꯤꯅꯤ ꯑꯗꯨꯒꯤꯅꯤꯗ ꯏꯃꯥ ꯏꯄꯥꯅ ꯌꯨꯝꯗꯒꯤ ꯂꯥꯞꯅ ꯂꯥꯏꯔꯤꯛ ꯇꯝꯕ ꯆꯠꯍꯜꯂꯤꯁꯦ ꯍꯣꯠꯅꯅꯤꯡꯉꯥꯏꯅꯦ ꯈꯜꯂꯒ ꯍꯣꯠꯅꯔꯤ
ꯌꯥꯝ ꯐꯩꯅꯦ ꯅꯣꯏꯗꯤ ꯑꯁ
ꯎꯝ
ꯄꯥꯝꯃꯨꯏꯗ ꯅꯣꯏꯒꯤ ꯄꯨꯟꯁꯤꯁꯦ
ꯀꯔꯤ
ꯅꯣꯏꯒꯤ ꯄꯨꯟꯁꯤꯗꯣ ꯄꯥꯝꯃꯦ
ꯏꯁ ꯏꯁ ꯏꯁ ꯅꯪꯒꯤꯗꯨꯁꯨ ꯄꯥꯝꯃꯦ ꯅꯪꯒꯤꯗꯨꯁꯨ ꯅꯪꯁ ꯑꯣꯖꯥ ꯑꯣꯏꯔꯤꯗꯨꯗꯤ
ꯅꯨꯡꯉꯥꯏꯕ꯭ꯔꯣ ꯑꯣꯖꯥ ꯑꯣꯏꯕꯗꯣ
ꯏꯁ ꯅꯪꯒꯤ ꯀꯩꯅꯣꯗ ꯄꯨꯟꯁꯤꯗ ꯋꯥꯔꯗꯦꯟ ꯑꯣꯏꯒꯦꯅ ꯈꯜꯂꯨꯔꯅꯨꯗ
ꯑꯍ
ꯈ꯭ꯋꯥꯏꯗꯒꯤ ꯋꯥꯕ ꯈꯩꯅꯁꯤ
ꯑꯉꯥꯡ ꯅꯨꯄꯥꯈꯩꯒꯤꯅꯤꯀꯣ ꯑꯉꯥꯡ ꯅꯨꯄꯥꯈꯩꯒ ꯄꯨꯜꯂꯦ ꯑꯗꯨꯗꯤꯀꯣ
ꯎꯝ ꯌꯥꯝ ꯍꯦꯟꯕꯁꯤꯗꯤ ꯗꯤꯁꯤꯄ꯭ꯂꯤꯟ ꯌꯥꯅꯕ ꯑꯉꯥꯡ ꯉꯥꯛꯇꯥ
ꯎꯝ ꯑꯗꯣ ꯐꯖ ꯐꯖꯅ ꯍꯥꯏꯕꯤꯌꯨꯗ ꯃꯣꯏꯗꯗꯤ ꯑꯉꯥꯡꯅꯤꯅ ꯄꯥꯈꯪ ꯃꯆꯥꯁꯤꯡꯗꯨꯁꯨ ꯂꯝ ꯍꯦꯜꯂꯝꯒꯅꯤ
ꯎꯝ ꯍꯥꯏꯕꯗ ꯏꯟꯕꯁꯤꯡꯅꯗꯤ ꯆꯩ ꯁꯤꯖꯤꯟꯅꯗ꯭ꯔꯦ
ꯎꯝ
ꯑꯗꯩ ꯀ꯭ꯂꯥꯁ ꯑꯦꯠ ꯑꯗꯨꯋꯥꯏꯗꯒꯤ ꯍꯧꯕ ꯑꯉꯥꯡꯁꯤꯡꯅꯤ
ꯎꯝ
ꯎꯝ
ꯑꯩꯉꯣꯟꯗꯐꯥꯎ ꯑꯣꯟꯁꯟꯅꯔꯒ ꯌꯥꯝ ꯀꯥꯟꯅ ꯐꯨꯕ ꯅꯠꯇꯦ ꯉꯔꯥꯡ ꯑꯃꯗꯨꯗꯤ
ꯀꯩꯅꯣ ꯇꯥꯈꯤꯕꯅꯦꯕꯣ
ꯃꯈꯥꯗ ꯑꯣꯖꯥ ꯑꯃꯅ ꯄꯨꯔꯒ
ꯎꯝ ꯌꯥꯝ ꯐꯨꯔꯨꯅꯨꯀꯣ ꯃꯤ ꯑꯉꯥꯡ ꯐꯨꯕꯗ ꯑꯃꯨꯛꯀ ꯗꯁꯥ ꯇꯥꯅꯅꯤ ꯑꯗꯨꯝ ꯌꯥꯅ ꯌꯥꯅꯕ ꯈꯔ ꯍꯥꯏꯅꯔꯒ ꯑꯗꯨꯝ ꯇꯣꯛꯑꯣ
ꯎꯝ ꯑꯩꯗꯤ ꯌꯥꯝ ꯀꯟꯅ ꯐꯨꯕ ꯅꯠꯇꯦꯗ
ꯎꯝ ꯐꯔꯨꯅ ꯐꯔꯨꯅ
ꯑꯩꯒꯤ
ꯍꯧꯖꯤꯛꯀꯥꯟꯁꯦ ꯌꯥꯝ ꯂꯨꯏꯌꯦꯕ
ꯃꯅꯤꯄꯨꯔꯤ ꯉꯥꯡꯕꯁꯤꯡꯗꯨꯣ ꯇꯦꯛ ꯇꯧꯕꯤꯌꯨ ꯍꯥꯏꯕꯒꯤ ꯑꯗꯨꯗꯤ ꯑꯦꯛꯁꯀ꯭ꯌꯨꯁ ꯊꯝꯗ꯭ꯔꯦ ꯑꯗꯨꯁꯤꯡꯗꯨꯗꯤ ꯏꯚꯅꯤꯡ ꯃꯥꯒꯤ ꯑꯦꯖꯤꯑꯦꯁ ꯕꯜ ꯃꯇꯝꯅꯥ
ꯎꯝ
ꯂꯤꯁ ꯄꯥꯏ ꯊꯥꯗꯣꯛꯔꯒ ꯂꯤꯁꯁꯤꯡꯗꯨ ꯍꯣꯝꯒꯠꯂꯒ ꯑꯃꯨꯛ ꯑꯗꯨꯗꯗꯤ ꯐꯨꯔꯦ ꯑꯉꯥꯡ ꯑꯃꯗꯗꯤ ꯑꯩꯉꯣꯟꯗ ꯃꯥꯒꯤ ꯀꯩꯅꯣ ꯃꯆꯤꯟ ꯊꯤꯕ ꯐꯠꯇꯕ ꯋꯥ ꯃꯌꯥꯝ ꯉꯥꯡꯕ
ꯎꯝ
ꯑꯗꯒꯤ ꯑꯩ
ꯍꯣꯏ
ꯃꯤ ꯐꯨꯔꯗꯤ ꯌꯥꯗꯦꯕ ꯑꯗꯨꯝ ꯎꯝ ꯀꯔꯤ ꯍꯥꯏꯁꯤꯔꯥ ꯐꯨꯕ ꯀꯥꯟꯗ ꯇꯦꯝꯄꯥꯔ ꯂꯣꯁ ꯑꯣꯏꯕꯗꯣ ꯑꯗꯨ ꯍꯦꯛ ꯇꯧꯏꯕꯥ ꯑꯩꯒꯤ ꯑꯣꯖꯥ ꯑꯃꯗ ꯁꯤꯟꯅꯕꯤꯅꯦꯕ
ꯑꯗꯣ ꯌꯥꯝꯅꯁꯨ ꯉꯥꯡꯅꯔꯨꯅꯨꯗ ꯅꯪ ꯍꯥꯏꯗꯤ ꯑꯗꯨꯝ ꯌꯥꯅ ꯌꯥꯅꯕ ꯑꯗꯨꯝ ꯂꯩꯌꯣ ꯀꯩ ꯀꯥꯟꯅꯗꯣꯏꯅꯣ
ꯁꯥꯎꯔꯒ ꯃꯥꯛ ꯋꯥꯡꯕ ꯋꯥꯡꯗꯕꯗ ꯃꯃꯥ ꯃꯄꯥꯅ ꯇꯨꯋꯏꯁꯟꯒꯤꯗꯤ ꯌꯥꯝ ꯋꯥꯏꯑꯕꯀꯣ ꯑꯃ ꯑꯣꯖꯥꯗ ꯌꯥꯝꯅ ꯁꯤꯟꯅꯕꯗꯣ ꯈꯪꯕ꯭ꯔꯥ
ꯎꯝ ꯃꯣꯏ ꯃꯣꯏꯁꯤꯡꯁꯨ ꯁꯤꯗ ꯁꯤ ꯁ꯭ꯀꯨꯜꯁꯦ ꯔꯤꯁꯤꯗꯦꯟꯁꯤꯌꯦꯜ ꯁ꯭ꯀꯨꯜꯗꯤ ꯑꯣꯏꯕꯅꯦꯕ
ꯑꯣ ꯑꯁ
ꯑꯗꯨꯒꯤ ꯑꯗꯨꯒꯤ ꯁꯤ ꯍꯣꯁꯇꯦꯂꯥꯔꯁꯤꯡꯁꯦ ꯃꯥ ꯌꯥꯝꯗ꯭ꯔꯗꯤ ꯄꯦꯔꯦꯟꯁꯤꯡꯅ ꯑꯗꯨꯝ ꯀꯝꯄ꯭ꯂꯦꯟ ꯇꯧꯔꯛꯑꯦ ꯍꯥꯏꯌꯦ
ꯑꯣ ꯑꯣ ꯑꯣ ꯑꯗꯨꯕꯨ ꯃꯥꯔꯛ ꯋꯥꯡꯗꯕꯕꯨ ꯑꯣꯖꯥꯅ ꯑꯦꯛꯖꯥꯝ ꯊꯥꯕ꯭ꯔꯥꯅꯦ
ꯑꯗꯨꯗꯤ ꯃꯣꯏꯅ ꯑꯗꯨꯃꯥꯏꯅ ꯇꯧꯗꯕꯒꯤꯅꯤ ꯈꯣꯠꯂꯤꯅꯤ ꯑꯗꯨ ꯍꯥꯏꯌꯦꯅ ꯃꯤ ꯑꯅꯤ ꯑꯍꯨꯝꯁꯦ ꯁꯨꯛꯌꯥ ꯌꯥꯗꯕ ꯑꯅꯤ ꯑꯍꯨꯝ ꯂꯩꯕ
ꯎꯝ
ꯗꯤꯁꯤꯄ꯭ꯂꯤꯟ ꯑꯃꯇ ꯌꯥꯎꯗꯕ
ꯎꯝ ꯑꯗꯨꯗꯤ ꯗꯤꯁꯤꯄ꯭ꯂꯤꯟꯒꯤꯗꯤ ꯄꯦꯔꯦꯟꯇꯤꯡꯅꯤꯗ ꯌꯥꯝꯅ ꯁꯣꯏꯔꯤꯁꯦ ꯍꯧꯖꯤꯛ ꯃꯇꯝꯗ
ꯎꯝ ꯗꯤꯁꯤꯄ꯭ꯂꯤꯟ ꯑꯃꯠꯇ ꯌꯥꯎꯅꯗꯦꯕ ꯑꯗꯨꯒꯤ ꯆꯤꯌꯔꯃꯦꯟ ꯁ꯭ꯀꯨꯜꯒꯤ ꯆꯤꯌꯔꯃꯦꯟ ꯍꯥꯏꯕꯅꯤ ꯁꯤꯗ ꯁꯦꯝꯗꯣꯛꯍꯧꯗ꯭ꯔꯗꯤ ꯃꯣꯏ ꯀꯗꯥꯏꯗ ꯁꯦꯝꯒꯔꯅꯤ ꯍꯥ ꯍꯥꯠꯂꯒ ꯊꯝꯂꯝꯕ ꯌꯥꯗ꯭ꯔꯣ ꯅꯄꯥ ꯍꯥꯏꯅꯤ ꯃꯆꯤꯟ ꯊꯤꯕ ꯑꯉꯥꯡꯅꯤꯗ ꯫
ꯍꯣꯏ
ꯃꯣꯏꯒꯤ ꯔꯤꯂꯦꯇꯤꯞ ꯊꯣꯛꯄꯁꯤꯡꯅꯗꯤ ꯑꯗꯨꯒꯨꯝꯕ ꯇꯧꯔꯗꯤ ꯐꯨꯠꯅꯤꯡꯕ ꯃꯈꯩ ꯐꯨꯔꯒ ꯃꯣꯏꯗ ꯊꯥꯖꯤꯜꯂꯛꯎ ꯍꯥꯏꯔꯤꯅꯤꯅꯦ
ꯎꯝ ꯎꯝ ꯎꯝ
ꯈꯪꯗꯦꯗ ꯑꯉꯥꯡꯁꯨ ꯑꯣꯏꯕꯅꯤ ꯈꯔꯗꯤ ꯈꯔꯗꯤ ꯌꯥꯝ ꯀꯤꯕ ꯑꯉꯥꯡꯁꯨ ꯂꯩꯕ ꯇꯥꯏ
ꯍꯣꯏ ꯍꯣꯏ ꯍꯣꯏ ꯑꯗꯨꯕꯨꯗꯤ ꯃꯈꯟ ꯃꯈꯜ ꯃꯥꯟꯅꯗꯦꯗꯅ
ꯆꯩ ꯎꯔꯒ ꯌꯥꯝ ꯀꯤꯕ ꯑꯃꯨꯛ ꯆꯠꯈ꯭ꯔꯒꯅ ꯇꯣꯉꯥꯟꯅ ꯑꯃꯨꯛ ꯇꯧꯕ
ꯎꯝ
ꯌꯥꯅꯤ ꯌꯥ
ꯌꯥꯍꯜꯂꯣ ꯌꯥꯍꯜꯂꯣ ꯐꯖꯅ ꯐꯖꯅ ꯍꯥꯏꯅꯧ ꯫
ꯎꯝ ꯑꯉꯥꯡꯁꯤꯡ ꯑꯃꯨꯛ ꯂꯥꯛꯅꯕ ꯍꯧꯔꯦ ꯁꯤꯁꯦ ꯃꯣꯏ ꯂꯥꯡꯉꯒ ꯀꯔꯤ ꯀꯔꯤ ꯈꯔ ꯑꯃꯨꯛ ꯇꯧꯕ ꯍꯧꯔꯅꯤꯅ
ꯑꯣ ꯑꯣ ꯄꯨꯡ ꯀꯌꯥꯗ ꯍꯧꯗꯣꯏꯅꯣ
ꯃꯣꯏ ꯍꯧꯖꯤꯛ ꯑꯦꯛꯖꯥꯝ ꯂꯣꯏꯔꯒ ꯍꯜꯂꯛꯅꯔꯤꯅꯤ
ꯎꯝ ꯑꯗꯨꯗꯤ ꯅꯪ ꯋꯥꯔꯤ ꯁꯥꯕ ꯌꯥꯔꯔꯣꯏꯗ꯭ꯔꯣ
ꯑꯗꯨꯝ ꯁꯤꯗꯤ ꯌꯥꯅꯔ ꯌꯥꯅꯕꯔ ꯑꯗꯨꯝ ꯁꯤꯜꯂꯒ ꯂꯣꯏꯔꯦ
ꯑꯥ
ꯆꯂꯣꯔꯒꯗꯤ ꯍꯇꯦꯟ ꯈꯔ ꯂꯩꯔꯒ ꯐꯤ ꯃꯇꯝ ꯑꯃꯨꯛ ꯌꯦꯡꯕ ꯇꯥꯔꯦ
ꯑꯥ
ꯑꯦꯗꯖꯁ ꯇꯧꯗ꯭ꯔꯗꯤ ꯌꯥꯗꯦꯗ
ꯍꯍꯝ ꯍꯣꯏ ꯑꯗꯨꯗꯤ ꯌꯥꯅꯤ ꯌꯥꯅꯕ ꯑꯗꯨꯟ
ꯎꯝ
ꯍꯜꯂꯣ ꯍꯜꯂꯣ ꯍꯜꯂꯣ ꯇꯥꯗ꯭ꯔꯕ ꯃꯥꯂ